ꯇꯥꯕ꯭ꯔꯣ
ꯇꯌꯦ
ꯅꯨꯡꯉꯥꯏꯔꯕ꯭ꯔꯣ
ꯑꯣ ꯑꯩꯏꯌꯦꯦ
ꯍꯧꯖꯤꯛꯀꯥꯟꯗ ꯀꯩꯗꯧꯔꯤꯒꯦ
ꯑꯩ ꯍꯧꯖꯤꯛꯀꯥꯟꯁꯦ ꯏꯕ ꯌꯥꯝꯅ ꯇꯧꯔꯤ
ꯑ
ꯪꯗꯤ ꯏꯕ ꯀꯝꯄ꯭ꯂꯤꯠ ꯂꯣꯏꯔꯦ
ꯍꯣꯏ ꯑꯩꯗꯤ ꯂꯣꯏꯔꯦ
ꯑꯦꯁꯥꯏꯟꯃꯦꯟꯁꯨ ꯏꯁꯅꯣꯗꯤ ꯌꯥꯝꯅ ꯃꯔꯝ ꯃꯣꯛꯑꯦꯅꯦ
ꯍꯣꯏ ꯑꯩ ꯂꯣꯏꯔꯦ
ꯅꯪꯗꯤ ꯈꯨꯨꯠ ꯇꯥꯔꯥ
ꯍꯥꯥ
ꯅꯪꯗꯤ ꯈꯨꯨ ꯇꯥꯔꯦ
ꯍꯣꯏ ꯇꯥꯕ꯭ꯔꯥ ꯒꯨꯠ ꯇꯥꯕ꯭ꯔꯥ
ꯇꯥꯏꯌꯦ ꯑꯣꯖꯥꯅ ꯌꯥꯝꯅ ꯍꯔꯥꯎꯋ
ꯎꯝꯁꯕꯔꯦ ꯅꯪꯉꯣꯟꯗ ꯏꯁꯤꯡ ꯑꯁꯥꯕ ꯂꯩꯥꯏꯕ꯭ꯔꯣ
ꯂꯩꯌꯦ
ꯂꯒꯀ ꯈꯔ
ꯍꯜꯂꯣ ꯍꯔꯣ
ꯑꯗꯤꯀꯣ
ꯑꯥ
ꯒ꯭ꯌꯥꯁ ꯐꯣꯝ ꯇꯧꯔꯦ ꯇꯧ ꯑꯗꯨꯅꯦ ꯊꯥꯅꯤꯅꯤꯁꯤꯡ ꯏꯁꯤꯡ ꯑꯁꯥꯕ ꯀꯔꯤꯒꯤ ꯀꯜꯂꯤ
ꯆꯥꯛꯈꯥꯎꯒꯤ
ꯑꯣꯏꯔꯣꯏ ꯍꯣꯏ ꯅꯪ ꯎꯆꯠ ꯏꯦ ꯅꯥꯏꯌꯦ
ꯀꯩꯗꯧꯔꯦ
ꯏꯁꯤꯡ ꯑꯁꯥꯕꯅ
ꯍꯩꯁꯤꯜꯂꯦ ꯑꯣ ꯍꯣꯏ ꯍꯣꯏ
ꯌꯦꯦꯝ ꯅꯅꯅꯨꯡ ꯉꯥꯏ
ꯎꯝ
ꯆꯥꯛ ꯆꯥꯔꯕ꯭ꯔꯣꯅ
ꯌꯥꯔ ꯁꯋꯦ
ꯀꯔꯤ ꯍꯤꯡꯖꯝ
ꯏꯁꯀꯁꯝ ꯃꯅꯤ
ꯎꯝ
ꯑ ꯍꯥꯎꯕꯅꯤ ꯉꯔꯥꯡ ꯅꯥꯏꯠꯀꯤ ꯍꯤꯡꯖꯥꯡꯕꯨꯗꯤ ꯑꯩꯒꯤ ꯐꯥꯎꯇꯦꯛ
ꯍꯣꯏ
ꯌꯥꯝꯅ ꯍꯂꯣꯝ ꯇꯁ
ꯑꯩꯈꯣꯏꯒꯤ ꯏꯚꯅꯤꯡꯅꯤꯡ ꯑꯟꯇꯗ ꯀꯛ ꯃꯅꯦꯗ ꯁꯤꯝꯄ꯭ꯂꯤ ꯀꯨꯛ ꯇꯧꯋꯦꯀꯣ ꯃꯥꯗꯤ ꯐꯖꯅ ꯈꯟꯗꯦ ꯍꯤꯟꯖꯥꯡ ꯊꯧꯕꯒ ꯐꯖꯅ ꯈꯟꯗꯦ ꯎꯝ
ꯥꯏꯇ
ꯑꯣꯃꯣꯟꯒꯤꯅ ꯔꯥ
ꯂꯥꯛꯇꯦ ꯃꯣꯔꯅꯤꯡꯒꯤꯗꯨꯅ ꯊꯣꯡꯅꯤꯉꯥꯏ ꯏꯚꯤꯅꯤꯡꯒꯤꯗ ꯂꯥꯛꯇꯦ
ꯏꯟꯗ꯭ꯔꯥꯅꯤ ꯂꯥꯛꯇ꯭ꯔꯦ ꯂꯥꯛꯇꯦ
ꯎꯝ ꯂꯥꯛꯄꯤꯁꯤ ꯃꯥ ꯀꯩ ꯂꯩꯖꯦ ꯗꯨ ꯈꯪ ꯀꯦ
ꯑꯣ ꯈꯥꯟꯗꯦ ꯑꯣꯏꯁꯨ ꯍ ꯑꯗꯨꯗꯤ
ꯍ ꯅꯪꯗꯤ ꯀꯔꯤ ꯇꯧꯕ꯭ꯔꯣ ꯍꯧꯖꯤꯛ
ꯍꯧꯛ ꯀꯔꯤꯁꯨ ꯇꯧꯗꯦ ꯑ ꯂꯦꯄꯒ ꯇꯦꯔꯦꯁꯗ
ꯂꯩꯌꯥ
ꯏꯁꯤꯡ ꯑꯆꯝꯕ ꯊꯥꯕ ꯏꯁꯤ ꯑꯁꯥꯕ ꯊꯥꯕ ꯂꯥꯏ ꯇꯗꯦ ꯑꯌꯨꯛꯇ ꯇꯥꯏꯌꯦ ꯑꯣ ꯑꯃꯨꯛꯀ ꯑꯗꯨ ꯍꯧꯖꯤꯛ ꯂꯣꯏꯔꯦ ꯇꯥꯗꯦ
ꯀꯃ ꯍ
ꯍꯣꯏ ꯋꯦꯗꯔꯁꯨꯦ ꯅꯨꯡꯉꯥꯏꯔꯦ ꯍꯧꯖꯤꯛ ꯍꯣꯏ ꯑꯩꯈꯣꯏꯒꯤ ꯑꯦꯚꯔꯒ꯭ꯔꯤꯟꯒꯨꯝꯕꯁꯨ
ꯑꯥ
ꯑꯗꯨꯝ ꯌꯥꯝꯅ ꯒ꯭ꯔꯤꯟ ꯀꯂꯔ ꯑꯣꯏꯔꯦ ꯐꯖꯔꯦ ꯌꯦꯦꯝꯕꯒ
ꯌꯦꯉꯗ ꯐꯖꯔꯦ
ꯑꯥ ꯅꯪꯁꯨ ꯂꯥꯛꯑꯣ ꯌꯦꯡꯉꯣ
ꯂꯥꯛꯀꯦ ꯑꯩꯗꯤ ꯌꯥꯝꯅ ꯇꯨꯝꯅꯤꯡꯉꯤ ꯍꯧꯖꯤꯛ
ꯑꯣ ꯇꯨꯝꯒꯅꯨ ꯍꯧꯖꯤꯛ ꯄꯨꯡꯁꯨ ꯇꯨꯡꯗꯅꯨ
ꯎ ꯉꯜꯂꯤꯌꯦꯦ
ꯀꯔꯤ ꯄꯨꯡ ꯍꯧꯖꯤꯛ
ꯉꯔ ꯀ꯭ꯂꯥꯁꯀꯤ ꯔꯨꯇꯤꯟꯗꯣ ꯀ ꯂꯅ ꯄꯑ
ꯇꯔꯔꯤ ꯀꯔꯤ
ꯗꯤ ꯑꯦꯦ ꯑꯩꯅꯦ ꯈꯛꯇ ꯊꯤꯕ ꯈꯪꯗꯦ ꯭ꯔꯥꯎ ꯃꯃꯗ ꯂ
ꯍꯣꯏ ꯈꯪꯉꯦ
ꯇꯨꯡ ꯑꯣꯔ ꯀꯣꯅꯣꯏ ꯑꯣꯔ ꯀꯣ ꯍꯥꯏ
ꯍꯣꯏ ꯃꯁꯨꯨ ꯀꯔꯤ ꯀꯔꯤ ꯀꯔꯤ ꯀ ꯃꯤꯒꯔꯔꯣꯗꯥ ꯈꯔꯦ ꯈꯔꯦ
ꯍꯣꯏ ꯍꯣꯏ ꯆꯪꯉꯒ ꯅꯪ ꯀꯔꯤ ꯂꯩꯌꯦ ꯑꯗꯨ ꯇꯧꯋꯦ
ꯁꯤ ꯂꯥꯏꯕ꯭ꯔꯣ ꯁꯤ ꯂꯥꯏꯕ꯭ꯔꯣ ꯑꯗꯨ ꯇꯧꯋꯦ ꯑꯗꯨꯝ ꯇꯧꯋꯦ
ꯀꯗꯝꯝ ꯇꯧꯕꯟ ꯀꯩꯒꯤꯅꯣ ꯈꯥꯎꯗꯤ
ꯀꯒꯤꯅꯣ ꯑꯩꯁꯨ ꯈꯟꯗꯦ
ꯁꯥꯎꯅꯤꯡꯉꯦꯗꯤ ꯎꯝ
ꯈꯔ
ꯕꯦꯔ ꯇꯥꯎ ꯎꯝ ꯑꯩꯗꯤ ꯁꯥꯎꯅꯤꯡꯉꯦ ꯃꯥꯁꯦ ꯌꯥꯝ ꯑꯃꯣ
ꯍꯣꯏ ꯍꯣꯏ ꯆꯨꯝꯃꯦ ꯄꯩꯁꯥ ꯂꯥꯏꯕ꯭ꯔꯣ ꯃꯦꯁꯐꯤꯠ ꯊꯤꯕ꯭ꯔꯣ
ꯉ ꯁꯤ ꯀ꯭ꯂꯤꯌꯥꯔ ꯑꯣꯏꯔꯣ ꯍꯥꯏꯕꯅꯦꯀꯣ ꯐꯥꯏꯟ ꯀꯔꯤ ꯀꯔꯥ ꯂꯩꯕ ꯃꯌꯥꯝ ꯑꯗꯨꯅ ꯑꯩ ꯇꯤ ꯑ ꯇꯥꯏ
ꯈꯣꯟꯖꯦꯜꯗꯣ ꯇꯥꯕ꯭ꯔꯣ
ꯇꯥꯏꯌꯦ ꯃꯦꯁꯄ꯭ꯔꯤ ꯊꯤꯗꯣꯛꯑꯣ ꯐꯥꯅꯅꯨꯡꯒꯤ ꯊꯤꯗꯣꯛꯑꯣ
ꯍꯣꯏ ꯑꯗꯨꯅꯦ
ꯑꯗꯨꯝ ꯊꯤꯗꯨꯒ ꯂꯩꯒꯦꯀꯣ ꯑꯣ ꯑꯗꯨꯝ
ꯃꯥꯅ ꯋꯥꯏꯅꯤꯡꯌꯦ ꯄꯩꯁꯥꯗꯣ
ꯍ ꯍꯣꯏ ꯍꯣꯏ
ꯑꯗꯨꯅꯦ ꯑꯁ ꯇꯦ
ꯎꯝ ꯅꯉꯗꯥ ꯏꯁ ꯃꯥꯒꯤ ꯄꯩꯁꯥ ꯌꯥꯝꯅ ꯄꯥꯝꯃꯦꯀꯣ ꯑꯗꯨꯑꯣꯗꯤ
ꯍꯧꯖꯤꯛꯛꯇꯣ ꯑꯩꯈꯣꯏꯁꯨ ꯄꯩꯁꯥ ꯌꯥꯝꯅ ꯄꯥꯏꯗꯦ
ꯎ ꯄꯥꯏꯗꯦ ꯍꯧꯖꯤꯜꯂꯥ ꯁꯦꯔ ꯑꯣꯏꯕꯒꯤꯀꯣ ꯄꯩꯁꯥꯁꯨ ꯌꯥꯝꯅ ꯆꯪꯉꯦ ꯑꯗꯨꯒ ꯄꯩꯁꯥꯁꯨ ꯄꯥꯏꯂꯦ
ꯎꯝ ꯑꯗꯨꯅꯦ
ꯃꯥꯁꯦ ꯑꯃꯨꯛꯁꯨ ꯁꯝꯅꯤꯡꯉꯦ ꯑꯩꯒꯤ ꯋꯥ ꯉꯥꯡꯕꯗ
ꯍꯣꯏ ꯆꯃꯦ
ꯋꯥ ꯉꯕꯛꯇ ꯀꯗꯩꯅꯣ ꯈꯪꯗꯦ ꯃꯥꯁꯦ
ꯍꯣꯏ
ꯏꯟꯅ ꯃꯤ ꯇꯁꯦ
ꯔꯥꯏꯁ ꯆꯥꯕꯁꯨꯀꯣ ꯃꯥꯗꯤꯀꯣ
ꯇꯔꯤꯦ
ꯆꯥꯛꯁꯕꯗꯣ ꯑꯣꯒꯁ ꯑ ꯑꯉꯥꯡ
ꯍꯣꯏ ꯍꯥꯏꯂꯗꯦ ꯍ ꯍꯧꯖꯤꯦꯛꯁꯨ ꯐꯥꯏꯟ ꯂꯧꯕꯈꯩ ꯀ꯭ꯔꯤꯌꯔ ꯇꯧ ꯍꯥꯏꯕꯅꯤꯀꯣ
ꯎꯝ
ꯄꯥꯏ ꯂꯩꯇꯅ
ꯑꯣ ꯃꯣꯏꯁꯕ ꯔ ꯆ ꯑꯃ ꯇꯥꯕ
ꯀꯥꯏ ꯀꯩ ꯍꯥꯏ
ꯃꯦꯝꯅ ꯍꯥꯏꯌꯦꯀꯣ ꯐꯥꯏꯟ ꯐꯥꯏꯟꯒꯨꯝꯕ ꯂꯥꯏꯕ꯭ꯔꯦꯗꯤ ꯀ꯭ꯂꯤꯌꯥꯔ ꯇꯧꯔꯣ ꯀ꯭ꯂꯤꯌꯥꯔ ꯇꯧꯗꯗꯤ ꯑꯦꯛꯖꯥꯝ ꯏꯕꯒ ꯌꯥꯔꯔꯣꯏ ꯍꯥꯏꯌꯦ
ꯎꯝ ꯑꯩꯈꯗꯁꯨ ꯍꯥꯏꯔꯝ
ꯑꯗꯨ ꯃꯤꯁꯨ ꯄꯨꯔꯛꯎ ꯄꯨꯔꯛꯎ ꯍꯥꯏꯌꯦꯡ ꯃꯥꯅꯦ
ꯤꯁ ꯀꯔꯤ ꯃꯤ ꯄꯔꯛꯑꯣ ꯄꯔꯛꯑꯣ
ꯋꯥ
ꯑꯣꯅꯤꯡꯗꯦ ꯑꯩꯈꯣꯏꯒꯤ ꯐꯣꯁꯜꯁꯦ ꯌꯥꯝꯅ ꯄꯀꯩ ꯅꯪ ꯄꯨꯅꯤꯡꯕ꯭ꯔꯥ
ꯄꯨꯅꯤꯡꯗꯍꯦ
ꯑꯩ ꯁꯀ
ꯎꯝ ꯑꯩꯁꯨ ꯑꯩꯗꯤ ꯄꯨꯔꯣꯏ ꯑꯃꯁꯨ ꯃꯤ ꯑꯃꯁꯨ ꯄꯨꯔꯣꯏ
ꯑꯁ ꯄꯑꯣꯦ
ꯄꯒꯅ
ꯅꯪ ꯑꯩꯁꯨ ꯇꯜꯂꯦ ꯅꯪꯁꯨ ꯇꯟꯕ꯭ꯔꯥ
ꯎꯝ ꯇꯂꯦ ꯑꯁꯨ ꯇꯂꯦ
ꯑꯗꯨ ꯇꯦ ꯄꯨꯔꯛ
ꯑꯥ ꯍꯋꯦ ꯁꯤ ꯑꯗꯨꯅꯦ ꯑꯗꯨꯀꯣ ꯍꯧꯖꯤꯛꯇꯣ
ꯎꯝ
ꯏꯃꯥꯟꯅꯨꯕꯤꯅ ꯕꯤꯁꯀꯦꯠ ꯑꯃ ꯄꯤꯔꯦ ꯅꯪ ꯆꯥꯅꯤꯡꯕ꯭ꯔꯣ
ꯉꯣ
ꯗꯔ ꯐꯦꯟꯇ ꯁꯤ ꯅꯇ ꯄꯔꯒ ꯅꯠꯇꯦ ꯋꯦꯔꯗꯒꯤ ꯅꯠꯇꯦ꯫
ꯀꯅꯥꯅ ꯄꯤꯔꯛꯏꯅꯣ ꯅꯪꯒꯤ ꯅꯃꯥꯟꯅꯕꯤꯅ ꯄꯤꯔꯛꯄꯥ꯫
ꯍꯣꯏ ꯍꯣꯏ ꯑꯩꯒꯤ ꯏꯃꯥꯟꯅꯨꯕꯤꯅ ꯅꯍ ꯅꯍꯥꯟ ꯆꯥꯅꯤꯡꯕ꯭ꯔꯣ ꯅꯍꯥꯟ ꯗꯤ ꯑꯩ ꯑꯗꯥ ꯑꯗꯥꯥ ꯆꯥꯏꯒꯦ
ꯑꯩꯗꯤ ꯆꯥꯅꯤꯡꯗ꯭ꯔꯦ ꯆꯥꯛ ꯆꯥꯁꯤꯟꯕꯒꯤ
ꯑꯣꯣ ꯑꯁꯦꯡꯕ
ꯅꯪ ꯆꯥꯊꯣꯛꯑꯣ ꯅꯪ ꯒ꯭ꯌꯥꯁꯇꯤ ꯀꯥꯕꯗꯣ
ꯑꯗꯨ ꯑꯗꯣ ꯦꯁ ꯂꯥꯏ ꯍꯥꯏꯕꯗꯣ ꯅꯪꯒꯤ ꯏꯁꯤꯡ ꯑꯆꯥꯕ ꯊꯥꯔꯗꯤ ꯐꯔꯦ
ꯂꯤ ꯆꯥꯋꯣ
ꯇꯔꯒꯒꯨꯂꯤ
ꯒ꯭ꯌꯥꯁꯇꯤꯛ ꯀꯥꯕꯒꯨꯝꯕꯒꯤ ꯄ꯭ꯔꯦꯁ ꯑ ꯍꯥꯎꯒꯤ ꯄꯥꯟ ꯐꯣꯔꯇꯤꯒꯨꯝꯕ ꯆꯥꯎꯋꯣ
ꯎꯝ ꯑꯗꯤ ꯀꯣ ꯒꯦꯁꯇ꯭ꯔꯤꯗꯤ ꯎꯝ ꯍꯧꯖꯤꯛꯀꯥꯟꯗ ꯂꯩꯇ꯭ꯔꯦ ꯒꯦꯁ ꯈꯇꯥꯅꯦ
ꯎꯝ ꯌꯥꯝꯅ ꯋꯥꯕꯅꯦ ꯑꯗꯨ ꯌꯥꯝꯅ ꯅꯨꯡꯉꯥꯏꯇꯕꯅꯦꯀꯣ ꯒ꯭ꯌꯥꯁꯇꯤꯛ ꯂꯩꯕꯗꯣ
ꯎꯝ
ꯋꯥꯔꯗꯦꯟ ꯆꯠꯈ꯭ꯔꯕ꯭ꯔꯥ
ꯃꯊꯛꯇ ꯆꯠꯈ꯭ꯔꯦ ꯃꯥꯜꯂꯦ ꯖꯨꯅꯤꯌꯔꯒꯤ ꯐ꯭ꯂꯣꯔꯗ
ꯎꯝ꯫
ꯀꯔꯤ ꯀꯔꯤ ꯇꯧꯔꯤꯒꯦ꯫
ꯑꯩꯗꯤ ꯁꯨꯝ ꯂꯩꯔꯤ ꯑꯗꯣ ꯎꯡ ꯃꯥꯗꯣ ꯐꯣꯔꯝ ꯐꯤꯜꯞ ꯄ꯭ꯔꯥꯏꯁꯇꯣ ꯌꯥꯝꯃꯤ꯫
ꯀꯔꯤ ꯍꯥꯏꯌꯦ ꯑꯝ
ꯁꯤꯛꯁ ꯊꯥꯎꯖꯟꯗꯣ
ꯍꯣꯏ ꯍꯣꯏ ꯍꯣꯏ꯫
ꯃꯤꯒꯤ ꯁ꯭ꯀꯨꯜꯗ ꯂꯧꯗꯦꯀꯣ ꯑꯗꯨꯃꯥꯏꯅ꯫
ꯇꯨ ꯊꯥꯎꯖꯟ ꯋꯥꯟ ꯊꯥꯎꯖꯟꯒꯨꯝꯕ ꯂꯣꯏꯀꯣ꯫
ꯗꯨꯃꯥꯏꯅ꯫
ꯍꯥꯏꯃꯟꯈ꯭ꯔꯦ ꯑꯈꯣꯏꯒꯤ ꯁ꯭ꯀꯨꯜꯗꯣ꯫
ꯎꯝ꯫ ꯑꯗꯨꯅ ꯑꯩꯒꯤ ꯁꯤꯁꯇꯔꯒꯨꯝꯕ ꯑꯗꯒꯤ ꯑꯗꯨꯒꯒꯨꯝꯕꯗ ꯇꯝꯃꯝꯕꯗ ꯇꯜꯂꯦ꯫
ꯎꯝ ꯑꯁꯨ ꯇꯜꯂꯦ ꯄꯨꯁꯨ ꯄꯨꯅꯤꯡꯗ꯭ꯔꯦ꯫
ꯄꯨꯁꯨ ꯄꯨꯅꯤꯡꯗꯤ ꯗꯣ ꯍꯟꯗꯛ ꯇꯤ ꯁ꯭ꯇꯨꯗꯦꯟꯁꯨ ꯂꯥꯛꯇꯕ ꯃꯥꯜꯂꯤ꯫
ꯃꯥꯥꯅ ꯍꯥꯏꯌꯦ ꯃꯤ ꯑꯅꯤ ꯃꯤ ꯑꯅꯤ ꯑꯍꯨꯝ ꯐꯣꯝ ꯂꯧꯈ꯭ꯔꯦ ꯍꯥꯏꯌꯦ꯫ ꯃꯥꯏ ꯍꯣꯏ ꯃꯥꯏꯇꯩ ꯑꯉꯥꯡꯗꯣ ꯑꯅꯤ ꯂꯧꯈ꯭ꯔꯦ ꯍꯥꯏꯌꯦ꯫ ꯑꯗꯨ ꯇ꯭ꯔꯥꯏꯕꯜꯁꯨ ꯑꯃ ꯂꯧꯈ꯭ꯔꯦ ꯍꯥꯏꯌꯦ꯫
ꯃꯩꯇꯩ ꯑꯉꯥꯡꯗ ꯆꯨ ꯂꯧꯈ꯭ꯔꯕ ꯑꯗꯨꯒ
ꯍꯣꯏ ꯇ꯭ꯔꯥꯏꯕꯜꯁꯨ ꯑꯃ
ꯎꯝ꯫ ꯑꯦꯃꯤꯁꯟ ꯇꯧꯕꯁꯤ ꯂꯥꯛꯇꯦꯀꯣꯗꯤ꯫
ꯐꯣꯝꯗꯣ ꯂꯧꯔꯣ ꯑꯦꯠꯃꯤꯁꯟ ꯇꯧꯕꯅꯤ ꯐꯔꯦ꯫
ꯑꯗꯨꯅꯦ꯫ ꯐꯣꯝ ꯂꯧꯔꯒ ꯑꯦꯠꯃꯤꯁꯟ ꯇꯧꯗꯕꯗꯤ
ꯍꯣꯏ꯫
ꯅꯣꯏꯒꯤꯔꯣꯝꯗꯣ ꯀꯩꯗꯧꯅꯔꯤꯒꯦ
ꯍꯖꯤꯈ꯭ꯔꯥ
ꯎꯝ꯫
ꯑꯥꯏꯗꯤ ꯀꯔꯤꯁꯨ ꯇꯣꯗꯦ꯫
ꯎꯝ꯫
ꯑꯈꯣꯏ ꯑ ꯏꯃꯥꯟꯅꯨꯕꯤ ꯁꯤꯡꯕꯨ
ꯎꯝ꯫
ꯃꯣꯏꯅ ꯋꯥꯔꯤ ꯁꯥꯔ ꯁꯥꯔꯦ ꯑꯗꯨ ꯂꯤꯁꯟ ꯇꯧꯕ ꯂꯥꯏ꯫
ꯑꯣ꯫ ꯂꯣꯏꯅ ꯇꯨꯝꯕ ꯍꯧꯒꯠꯂꯕ꯭ꯔꯥ꯫
ꯎꯝ ꯂꯣꯏꯅ ꯍꯧꯒꯠꯈ꯭ꯔꯦ꯫
ꯎꯝ꯫
ꯃꯤ ꯃꯌꯥꯝ ꯍꯧꯖꯤꯛꯗ ꯎ ꯂꯥꯏꯔꯤꯛ ꯄꯥꯔꯦꯒ ꯂꯩꯥꯏꯌꯦ ꯂꯣꯏꯅꯃꯛ꯫
ꯨꯒꯨꯗ ꯇꯥꯑꯦꯀꫭ ꯅꯪꯗꯤ ꯄꯥꯗꯦꯀꫭ꯫
ꯍꯣꯏ ꯑꯩꯁꯨ ꯑꯩꯗꯤ ꯄꯥꯗꯦ ꯑꯩꯁꯨ ꯄꯥꯒꯅꯤꯀꯣ꯫